ꯍꯜꯂꯣ ꯍꯜꯂꯣ
ꯎꯝ
ꯇꯥꯔꯕ꯭ꯔꯥ
ꯇꯥꯔꯛ
ꯆꯥꯛ ꯆꯥꯔꯕ꯭ꯔꯣ
ꯊꯣꯡꯗꯔꯤꯌꯦ
ꯀꯔꯤ ꯌꯦꯟꯁꯥꯡ ꯊꯣꯡꯗꯣꯏꯅꯣ
ꯈꯪꯗꯤ ꯑꯩ ꯑꯩꯅ ꯊꯣꯡꯗꯣꯏ ꯅꯠꯇꯦ ꯏꯃꯎꯄꯥ
ꯀꯅꯥꯅ ꯐꯣꯡꯗꯣꯏꯕ
ꯏꯅꯥꯎꯄꯥ ꯏꯅꯥꯎꯅꯨꯄꯥꯅ ꯊꯣꯡꯗꯣꯔꯤꯕ
ꯀꯩ ꯅꯪꯅ ꯊꯣꯡꯗ꯭ꯔꯤꯕꯣ ꯆꯥꯛꯁꯨ ꯊꯣꯡꯗ꯭ꯔꯤꯕꯣ
ꯎꯝ
ꯊꯤꯉꯗ
ꯑꯩꯒꯤ ꯇꯥꯟ ꯅꯠꯇꯦꯅ ꯍꯋ
ꯔꯣꯇꯤꯟ ꯁꯦꯝꯕꯤꯕ꯭ꯔꯥ ꯅꯪꯗꯤ ꯑꯌꯨꯛꯇ ꯇꯥꯕ꯭ꯔꯥ
ꯎꯝ ꯍꯦꯞꯄꯤꯅꯤ ꯅꯨꯡꯗꯤ ꯆꯞ ꯆꯥꯔꯕꯨ
ꯆꯔꯦ ꯆꯥꯛ ꯆꯂꯒ ꯑꯩꯁꯨ ꯍꯋꯥꯏ ꯍꯋꯥꯏ ꯍꯋꯥꯏ ꯑꯩꯁꯨ ꯆꯥꯛ ꯆꯥꯊꯣꯛꯑꯒ ꯍꯤꯞꯄꯤꯌꯦ ꯀꯩꯗꯧꯔꯤꯅꯣ ꯅꯣꯡ ꯆꯨꯗꯕ꯭ꯔꯣ ꯍꯧꯖꯤ
ꯎꯝ ꯆꯨꯗꯦ ꯆꯨꯗꯦ
ꯑ ꯏꯊꯟꯇꯅꯤꯗ ꯅꯪꯗꯤ
ꯎꯝ
ꯍꯌꯦꯡ ꯀꯥꯏ ꯆꯠꯇꫭꯏꯅꫭ ꯊꯕꯛ ꯆꯠꯇꫭꯏꯔꯥ
ꯅꯣꯡ ꯆꯨꯔꯗꯤ ꯆꯠꯂꯣꯏ ꯅꯣꯡ ꯆꯨꯗ꯭ꯔꯗꯤ ꯆꯠꯀꯅꯤ ꯑꯗꯣ ꯍꯥꯏꯔꯒ ꯅꯣꯏ ꯅꯪꯗꯤ ꯋꯥꯔꯜ ꯀꯞ ꯌꯦꯡꯕ꯭ꯔꯣ ꯍꯥꯥ
ꯌꯦꯡꯅꯤꯡꯗꯦ
ꯌꯦꯡꯅꯤꯡꯗꯦ ꯀꯩꯒꯤ ꯀꯩꯒꯤꯅꯣ
ꯑꯩꯗꯤ ꯌꯦꯡꯅꯤꯡꯉꯦ
ꯍꯌꯦꯡ ꯌꯦꯡꯕ ꯆꯠꯇꯣꯏꯅꯦ ꯄꯨꯡ ꯇꯔꯥ ꯃꯈꯥꯏ ꯑꯗꯨꯋꯥꯏꯗ
ꯍꯜꯂꯥꯛꯇꯣꯏꯕ
ꯄꯨꯡ ꯈꯪꯗꯦ ꯃꯦꯠꯁꯇꯣ ꯅꯥꯏꯟꯇꯤ ꯃꯤꯅꯤꯠꯁꯅꯦꯕ ꯇꯦꯟ ꯊꯥꯔꯇꯤ ꯑꯦꯛꯖꯦꯛꯇ ꯍꯧꯒꯗꯧ ꯃꯥꯟꯗꯦ ꯍꯧꯔꯒꯁꯨ ꯂꯦꯚꯦꯟ ꯏꯂꯦꯚꯦꯟ ꯊꯨ ꯍꯥꯐ ꯑꯗꯨꯋꯥꯏꯗ ꯂꯣꯏꯗꯧ ꯃꯥꯜꯂꯦ
ꯅꯪꯁꯦ ꯍꯌꯦꯡꯅ ꯍꯜꯂꯛꯇꯧ ꯃꯥꯜꯂꯤ
ꯍꯌꯦꯡꯅ ꯍꯜꯂꯛꯇꯣꯏꯅꯤ ꯑꯌꯨꯛꯇ
ꯌꯗꯦ
ꯌꯦꯡꯕ ꯆꯠꯂꯗꯤ
ꯌꯥꯗꯦ ꯌꯥꯗꯦ ꯌꯥꯔꯦ
ꯌꯥꯗꯗꯤ ꯀꯩꯅꯣ
ꯑꯦ
ꯄꯨꯡ ꯑꯃꯒꯤꯗꯨ ꯄꯨꯡ ꯑꯃꯒꯤ ꯑꯗꯨ ꯐꯥꯎ ꯌꯦꯡꯅꯤꯡꯕꯗꯤ ꯌꯦꯡꯒꯦꯅ ꯈꯜꯂꯤꯕꯅꯤ
ꯌꯥꯗꯦ ꯌꯥꯗꯦ ꯌꯥꯗꯦ
ꯋꯥꯟ ꯊꯥꯔꯇꯤꯗꯁꯨ ꯑꯃ ꯂꯩꯔꯤ ꯑꯗꯨꯅ
ꯗꯦ ꯍꯥꯏꯔꯤꯁꯅꯤꯌꯥꯗꯦ
ꯋꯥꯟ ꯊꯥꯔꯇꯤꯗ ꯍꯩꯅ ꯌꯦꯡꯅꯤꯡꯈ꯭ꯔꯦ
ꯌꯥꯗꯦ ꯌꯥꯗꯦ ꯅꯪ ꯁꯣꯏꯔꯕ ꯌꯦꯡꯉꯣ ꯉꯥꯏꯅ
ꯀꯩꯅꯣ ꯕꯣꯜ ꯌꯦꯡꯕ ꯆꯠꯄ ꯀꯩꯝ ꯀꯥꯏꯗꯦ ꯑꯩꯅ ꯕꯣꯜ ꯌꯦꯡꯕ ꯆꯠꯄ ꯀꯔꯤꯝ ꯀꯥꯏꯗꯦꯅ
ꯃꯈꯥꯡꯒ ꯂꯕ ꯏꯌꯛꯇ ꯍꯔꯗꯤ ꯑꯌꯨꯛꯇ ꯍꯥꯏꯂꯑꯗꯤ ꯅꯪ ꯈꯪꯗꯅꯦ ꯋꯥ
ꯍꯣꯏ ꯍꯣꯏ ꯕꯣ ꯌꯦꯡꯕ ꯆꯠꯄꯗꯣ
ꯌꯥꯗꯦ ꯀꯔꯤꯅ ꯌꯥꯗꯦ ꯍꯥꯏꯔꯒ
ꯕꯣ ꯌꯦꯡꯕ ꯆꯠꯄꯗꯨ ꯀꯔꯤꯝ ꯀꯥꯏꯗꯦ ꯍꯥꯏꯕ ꯀꯔꯤꯁꯨ ꯀꯥꯏꯗꯦ ꯍꯥꯏꯃ
ꯑꯗꯨ ꯑꯣꯏꯔꯁꯨ ꯌꯥꯗꯦ
ꯀꯩꯩꯅꯣ
ꯑꯃꯈꯛ ꯌꯦꯡꯉꯗꯤ ꯂꯣꯏꯔꯦ ꯀꯔꯤꯅꯣ
ꯍꯣꯏ ꯃꯦꯠꯁ ꯌꯦꯡꯕꯗꯨ ꯊꯨꯞ ꯑꯗꯨꯋꯥꯏꯗꯣ ꯂꯣꯏꯗꯧ ꯃꯥꯜꯂꯦ ꯃꯦꯁꯃꯛꯇ ꯌꯦꯡꯉꯁꯨ
ꯑꯗꯣ ꯃꯦꯠꯁ ꯑꯃ ꯌꯦꯡꯕ ꯂꯣꯏꯔꯗꯤ ꯂꯥꯛꯑꯣ ꯍꯥꯏꯕ
ꯍꯣꯏ ꯍꯣꯏ ꯍꯣꯏ ꯍꯣꯏ
ꯍꯣꯏ ꯍꯣꯏ ꯍꯥꯏꯔꯒ ꯇꯧꯗ꯭ꯔꯗꯤ ꯅꯪ ꯈꯪꯒꯅꯤ
ꯂꯥꯛꯇꯣꯏꯅꯤ ꯂꯥꯛꯇꯣꯏꯅꯤ
ꯆꯅꯤ ꯆꯅꯤ
ꯀꯔꯤꯅꯣ ꯠ ꯃꯨꯠ ꯌꯥꯝ ꯅꯨꯡꯉꯥꯏꯕ꯭ꯔꯥ ꯉꯁꯤ ꯑꯥ
ꯃꯦ
ꯅꯁ ꯑꯅ ꯊꯣꯡꯅꯉꯅ ꯂꯩꯕꯩꯔꯣ ꯑꯃꯨꯛ ꯌꯥꯝ ꯅꯨꯡꯉꯥꯏꯔꯦ ꯑꯗꯨꯅ
ꯏꯇꯩ ꯅꯨꯡꯉꯇꯦ ꯍꯥꯏ
ꯑꯥ
ꯑ ꯅꯨꯡꯉꯥꯏꯇꯦꯍꯔ ꯀꯔꯤꯅꯣ
ꯇꯥꯗꯦꯦ
ꯅꯨꯡꯉꯥꯏꯇꯦ
ꯍꯥꯥ
ꯃꯗꯤ ꯍꯔꯒꯥꯎ
ꯃꯣꯏꯅꯨꯡꯉꯥꯏꯕ ꯃꯥ
ꯀꯔꯤꯃꯨꯠ ꯅꯨꯡꯉꯥꯏꯇ ꯅꯨꯡꯉꯥꯏ ꯀꯅꯥꯒꯅꯥ ꯆꯠꯇꯨꯅꯣ ꯎꯝ ꯇꯔꯕꯣ ꯑ ꯍꯣ ꯍꯂꯣ ꯍꯂꯣ ꯍꯂꯣ ꯇꯥ ꯇꯕ꯭ꯔ
ꯆꯤꯄꯥ
ꯎ
ꯇ ꯇꯥꯕ꯭ꯔꯣ
ꯇꯥꯏ ꯀꯔꯤꯅꯣ ꯇꯥꯗꯕ꯭ꯔꯣ ꯑꯩꯅ ꯍꯥꯏꯕꯗꯣ
ꯍꯥꯥ
ꯀꯩꯗꯧꯕꯩꯔꯣ
ꯈꯣꯡꯗꯦ ꯅꯪ ꯀꯔꯤ ꯇꯧꯔ ꯂꯩꯕ꯭ꯔꯥ
ꯀꯩꯁꯨ ꯇꯧꯗꯦ ꯇꯥꯕ꯭ꯔꯣ ꯍꯥꯏꯔꯒ ꯈꯨꯝꯁꯨ ꯈꯨꯝꯅꯤ
ꯀꯔꯤ ꯇꯧꯔꯤꯅꯣ ꯍꯥꯏꯕꯅꯦ
ꯀꯩꯁꯨ ꯇꯧꯗꯦ ꯀꯩꯁꯨ ꯇꯧꯗꯦ ꯀꯩꯁꯨ ꯇꯧꯗꯦ ꯎ
ꯆ ꯏꯁꯥꯡ ꯊꯨꯒ꯭ꯔꯣ
ꯏꯅꯥꯎ ꯅꯨꯨꯄꯥꯗ ꯍꯥꯏꯕꯤꯌꯣ ꯅꯪꯅ ꯑꯩ ꯊ ꯑꯩꯗꯤ ꯅꯠꯇꯦ ꯑꯩ ꯊꯣꯡꯗꯣꯏ ꯅꯠꯇꯦ
ꯅꯪ ꯂꯩꯃꯤꯟꯅꯔꯒ ꯅꯪ ꯅ ꯍꯥꯏꯗꯣꯏꯅꯦ ꯀꯣꯏꯩꯅꯣ
ꯇꯥꯟꯅ ꯍꯔꯗ ꯇꯣꯏꯅꯨ
ꯅꯪꯒꯤ ꯇꯥ ꯅꯠꯇ꯭ꯔꯁꯨ ꯊꯣꯡꯕꯤꯕꯤ ꯍꯥꯏꯅ ꯆꯆꯦꯅꯤꯅ ꯈꯔ ꯇꯧꯔꯤꯒ ꯍꯥꯏꯅ ꯅꯪ ꯆꯒꯂꯗꯦ ꯅ ꯅ
ꯃꯥ ꯃꯥꯁ ꯃꯥ ꯆꯥꯛ ꯂꯥꯛꯑꯝꯗꯤ ꯍꯥꯏꯌꯦ ꯑꯗꯨꯒꯤ ꯃꯥꯁꯨ ꯊꯣꯡꯅꯤꯡꯗ꯭ꯔꯦ ꯑꯗꯨꯃꯥꯏꯅ
ꯍꯥ ꯍꯤ ꯍꯤ ꯍꯤ ꯑꯗꯨꯗꯤ ꯅꯕꯥꯅꯤ ꯆꯥꯛꯆꯥꯗ ꯃꯤꯗ ꯂꯩꯕ꯭ꯔꯥ
ꯁꯈ ꯆ ꯆꯁꯨꯣꯏ ꯌꯥ ꯀꯩꯣ
ꯍꯥꯥ
ꯆꯥꯛ ꯆꯥꯗ꯭ꯔꯁꯨ ꯌꯥꯏꯑꯕ
ꯍ ꯌꯥꯔꯦ ꯌꯥꯔꯦ ꯍꯣꯔꯦꯟꯅ ꯑꯃꯨꯛ ꯐꯥꯎꯅꯔꯁꯤꯦ ꯀ ꯎꯝ